ꯍꯜꯂꯣ
ꯇꯥꯏꯌꯦ
ꯑꯣ ꯇꯥꯔꯕꯣ
ꯇꯥꯔꯦ
ꯑꯩ ꯂꯨꯏꯒ ꯍꯥꯏꯔꯒ ꯍꯜꯂꯣꯏꯗ ꯀꯥꯏꯅ ꯍꯥꯏꯕ ꯑꯃ ꯂꯩꯗꯥꯏꯅꯦ
ꯎꯝ
ꯍꯟꯗꯛꯀꯤ ꯂꯥꯏꯍꯥꯔꯥꯎꯒꯤꯕꯒꯤ ꯋꯥꯔꯤꯗꯣ ꯅꯣꯏꯒꯤ ꯂꯥꯏ ꯍꯔꯥꯎꯕꯗꯣ ꯑꯩꯖꯦ ꯏꯄꯦꯟ ꯄꯦꯟꯗ꯭ꯔꯦꯅꯦ
ꯀꯩꯗꯧꯔꯕ
ꯂꯥꯏ ꯍꯥꯔꯥꯎꯕꯗꯣ ꯑꯁ ꯅꯣꯏ ꯆꯤꯆꯦ ꯑꯃꯗꯣ ꯑꯁ ꯑꯩꯅ ꯃꯆꯤꯟꯗꯣ ꯅꯥꯏ ꯆꯥꯕ ꯃꯥꯜꯂꯤ ꯍꯥꯏꯕꯗꯣ ꯃꯗꯨ ꯅꯥꯏꯗꯣ ꯑꯃꯨꯛꯇ ꯍꯟꯗꯣꯛꯄꯤꯗꯗꯤ ꯃꯤ ꯃꯤ ꯀꯧꯅꯤ ꯏꯈꯪ ꯈꯪꯗꯕ ꯑꯃ ꯇꯧꯔꯦꯅꯦ ꯃꯥꯁꯦ
ꯀꯩꯅꯣ ꯇꯧꯕꯅꯦ ꯍꯥꯥ ꯍꯥ ꯃꯁꯥꯏꯅꯦ
ꯑꯁ ꯃꯁꯥꯏ ꯑꯣꯏꯔꯁꯨ ꯅꯥꯏꯗꯣ ꯌꯥꯝ ꯀꯟꯅ ꯑꯣꯝꯃꯒꯨꯝ ꯇꯧꯔꯦꯗ ꯑꯗꯨ ꯑꯩꯅ ꯅꯣꯡꯃ ꯂꯥꯛ ꯑꯩꯅ ꯅꯣꯡꯃ ꯅꯥꯏꯗꯣ ꯐꯖꯅ ꯑꯇꯨꯝꯕ ꯑꯃ ꯄꯣꯔꯛꯑꯒ ꯄꯦꯠ ꯂꯥꯎ ꯃꯦꯠꯈꯥꯏꯔꯒꯗꯤ ꯃꯥ ꯒ꯭ꯌꯥꯟꯗꯣ ꯇꯥꯔꯛꯀꯅꯤ ꯅꯠꯇꯗꯤ ꯃꯥ ꯒ꯭ꯌ꯭ꯥꯟ ꯇ ꯑꯁ ꯑꯩꯗꯤ ꯉꯔꯥꯡꯅꯦꯀꯣ ꯅꯣꯛꯅꯤꯡꯖꯥꯅꯤꯀꯣ ꯉꯥꯅꯨ ꯅꯨꯡꯁꯤ ꯁꯤꯕꯗꯣ ꯁꯤꯗꯣꯛꯈ꯭ꯔꯦꯕꯀꯣ ꯅꯨꯡꯇꯤꯒꯤ ꯑꯩꯅ ꯁꯨꯝ ꯊꯕꯛ ꯁꯨꯝ ꯋꯥꯔꯀꯥꯟꯗ ꯃꯣꯏꯖꯤꯡꯗꯣ ꯁꯨꯝ ꯌꯦꯡꯕꯒꯤ ꯌꯥꯝ ꯅꯨꯡꯉꯥꯏꯌꯦꯕ ꯌꯥꯝ ꯅꯨꯡꯁꯤꯌꯦꯕꯀꯣ ꯅꯄꯥꯅ ꯄꯤꯔꯛꯄꯗꯣ ꯑꯗꯨꯒꯅꯦ ꯉꯔꯥꯡꯁꯦ ꯅꯨꯡꯗꯥꯡ ꯋꯥꯏꯔꯝꯁꯤꯗ ꯃꯥꯖꯦ ꯃꯤ ꯍꯤꯡꯒꯣꯜ ꯆꯪꯉꯨ ꯒꯥ ꯊꯣꯛꯂꯛꯑꯒꯥ ꯃꯥ ꯃꯤꯅ ꯃꯉꯛꯇꯣ ꯂꯩꯈꯥꯏꯕꯤꯕ꯭ꯔꯥ ꯅꯝꯖꯤꯟꯕꯤꯕ꯭ꯔꯥ ꯈꯪꯗꯦꯕꯀꯣ ꯃꯉꯛꯇꯨ ꯑ ꯈꯄ ꯈꯄ ꯇꯧꯔꯝꯃꯦꯕ ꯇꯧꯔꯒ ꯑꯍꯥꯥꯟꯕꯗ ꯀꯨꯜꯂꯒ ꯂꯩꯍꯧꯕꯅꯦꯕ ꯑꯗꯨꯒ ꯅꯨꯡꯗꯥꯡ ꯋꯥꯏꯔꯝ ꯌꯧꯔꯛꯄꯗ ꯈꯞ ꯈꯞ ꯆꯤꯡ ꯂꯩꯔꯝꯃꯦ
ꯑꯥ
ꯑꯗꯨ ꯁꯤꯔꯦꯗꯅ ꯁꯤꯔꯃꯤꯅ ꯊꯣꯡꯗ ꯌꯥꯗꯕꯅꯤꯅ ꯊꯦꯡꯉꯀꯥꯟꯗꯨꯗ ꯊꯣꯡꯕ ꯑꯗꯨꯒ ꯑꯁ ꯑꯩꯗꯤ ꯉꯔꯥꯡꯁꯦ ꯀꯩꯅꯣꯒꯤ ꯃꯤꯆꯪ ꯌꯥꯝ ꯆꯪꯕ ꯑꯥꯔꯖꯦꯟꯇꯤꯅꯥꯒꯤ ꯃꯤꯆꯪꯁꯦ ꯑꯗꯩꯗ ꯌꯥꯝ ꯅꯨꯡꯁꯤꯕ ꯍꯥꯏꯇꯥꯔꯦ ꯍꯥ ꯑꯗꯨꯒꯤ ꯁ꯭ꯇꯥꯔ ꯄꯤꯌꯥꯔꯗꯣ ꯑꯗꯨ ꯌꯦꯡꯅꯤꯡꯕꯅꯦꯕꯀꯣ ꯑꯗꯨꯒꯅꯦ ꯄꯨꯡ ꯃꯥꯄꯟ ꯃꯈꯥꯏꯗꯤ ꯇꯥꯁꯜꯂꯛꯑꯕ ꯑꯗꯒꯤꯗꯤ ꯆꯥꯛ ꯑꯗꯣ ꯍꯣꯔꯦꯜ ꯍꯜꯂꯛꯑꯒ ꯆꯥꯕꯗꯗꯤ ꯄꯨꯡ ꯇꯔꯥꯃꯥꯊꯣꯏ ꯃꯈꯥꯏ ꯇꯥꯏ ꯍꯦꯜꯂ ꯀꯥꯟꯗ ꯆꯥꯔꯅꯤꯗꯅ ꯑꯁ ꯆꯥꯛ ꯆꯥꯕꯗ ꯑꯩ ꯐꯔꯛ ꯇꯥꯕ ꯇꯥꯔꯦ ꯃꯁꯤꯗꯤ ꯍꯥꯏꯅ ꯑꯩ ꯑꯁꯤꯕ ꯄꯣꯠꯇꯣ ꯆꯥꯔꯣꯏ ꯈꯟꯕꯗꯒꯤ ꯁꯨꯝ ꯃꯌꯥꯝ ꯆꯥꯕꯗꯒꯤ ꯑꯩꯁꯦ ꯃꯇꯨꯝ ꯑꯃꯅꯤ ꯆꯥꯔꯦꯅꯦ
ꯎꯝ
ꯑꯩꯅ ꯃꯤꯆꯪ ꯆꯪꯒꯦ ꯈꯜꯂꯤꯕ ꯃꯤꯗꯣꯒ ꯑꯩꯅ ꯉꯥꯅꯨ ꯑꯁꯤꯕꯁꯤ ꯆꯥꯔꯒ ꯆꯠꯂꯗꯤ ꯑꯩꯁꯦ ꯗꯥꯎꯁꯦ ꯍꯥ ꯍꯥ ꯍꯥ ꯑꯩꯁꯦ ꯑꯩꯁꯦ ꯁꯣꯏꯗꯒꯤ ꯄꯣꯈ꯭ꯔꯅꯦꯅ ꯑꯩꯁꯦ ꯅꯨꯡꯉꯥꯏꯇ꯭ꯔꯦꯅꯦ ꯑꯃꯨꯛ ꯑꯩꯁꯦ ꯑꯩꯅ ꯑꯩꯅ ꯈꯜꯂꯦ ꯑꯩꯅꯗꯤ ꯌꯥꯝ ꯀꯥꯍꯟꯅꯤꯡꯉꯦ ꯑꯗꯣ ꯑꯩꯅ ꯉꯥꯅꯨ ꯑꯁꯤꯕꯗꯨꯃ ꯆꯥꯁꯤꯜꯂꯒ ꯃꯇꯨꯝ ꯑꯃꯅꯤꯗꯪ ꯆꯥꯔꯨꯔꯦ ꯑꯗꯨꯒ ꯑꯁ ꯑꯩꯗꯤ ꯁꯤ ꯀꯃꯥꯏꯅ ꯇꯧꯅꯤ ꯑ ꯌꯦꯡ ꯌꯦꯡꯁꯨ ꯌꯦꯡꯅꯤꯡꯉꯤꯕꯀꯣ ꯑꯗꯨꯒꯅꯦ ꯑꯩꯅ ꯑꯩꯅ ꯇꯧ ꯑꯩꯅ ꯇꯧꯏꯅꯤꯀꯣ ꯑꯁ ꯑꯩꯅ ꯑꯁꯤ ꯃꯅꯥꯛꯇ ꯐꯝꯃꯒ ꯌꯦꯡꯉꯗꯤ ꯑꯩꯅ ꯀꯥꯍꯟꯅꯤꯡꯉꯤꯕ ꯑꯥꯔꯖꯦꯟꯇꯤꯅꯥꯁꯦ ꯁꯣꯏꯗꯅ ꯂꯩꯍꯧꯔꯅꯤ ꯃꯁꯤꯗꯤ ꯄꯥꯎ ꯑꯣꯏꯅ ꯇꯥꯔꯒꯦꯅꯀꯣ ꯍꯥ ꯍꯥ ꯃꯅꯥꯛ ꯗꯨꯀꯥꯟ ꯑꯅꯤ ꯑꯃꯅ ꯁꯣꯝꯅꯥꯀꯟꯒꯤ ꯃꯈꯥ ꯑꯣꯜꯂꯒ ꯐꯝꯕꯗꯣ ꯑꯗꯩꯗ ꯀꯥꯞꯄꯤꯅꯤꯕꯀꯣ ꯑꯗꯨꯒ ꯄꯥꯎꯗꯤ ꯇꯥꯅꯤꯡꯉꯤꯕ ꯑꯩꯅ ꯑꯩ ꯗꯥꯎꯗꯨꯒꯤ ꯈꯜꯂꯨꯔꯒ ꯑꯩ ꯆꯪꯅꯤꯡꯗ꯭ꯔꯦꯕꯀꯣ ꯃꯁꯤꯗꯤ ꯑꯩꯒꯤ ꯗꯥꯎ ꯌꯥꯗꯕꯁꯦ ꯁꯣꯀꯥꯔꯣꯝꯗ ꯑꯣꯟꯁꯤꯟꯒꯦ ꯑꯗꯨꯗ ꯑꯩꯅ ꯁꯣꯀ ꯁꯣꯀꯥꯅꯦ ꯒꯦꯝ ꯑꯍꯨꯝ ꯁꯥꯟꯅꯔꯦ ꯑꯩꯈꯣꯏꯁꯦ ꯑꯗꯨꯒ ꯃꯤꯅ ꯑꯃꯨꯛ ꯃꯨꯛ ꯌꯥ ꯍꯥꯏꯅ ꯍꯥꯏꯔꯛꯄꯁꯤꯗꯀꯣ ꯑꯁ ꯑꯁ ꯀꯅꯥ ꯑꯣꯏꯖꯠꯅꯣ ꯀꯅꯥ ꯑꯣꯏꯖꯠꯅꯣ ꯑꯩꯁꯦ ꯈꯜꯂꯦꯀꯣ ꯑꯗꯨꯒ ꯑꯩ
ꯑꯁ ꯉꯔꯥꯡꯗꯤ ꯀꯩꯅꯣꯗ ꯏꯖꯤꯞ ꯇꯣ ꯑꯁ ꯑꯍꯥꯟꯕꯗ ꯀꯩꯅꯣ ꯁꯨꯖꯜꯂꯕꯗꯨꯕꯨ ꯍꯥꯞꯊꯥꯔ ꯍꯦꯜꯂꯒ ꯀꯩꯅꯣꯗꯨꯕꯥꯎꯗ ꯒꯣꯜ ꯆꯟꯕ ꯁꯨꯡꯉꯝ ꯉꯝꯗ꯭ꯔꯕ ꯃꯤ ꯑꯅꯤ ꯆꯜꯂꯒ ꯂꯩꯒꯤꯕꯗꯨ ꯑꯁ ꯑꯩꯗꯤ ꯀꯥꯔꯔꯣꯏꯗ꯭ꯔꯥ ꯄꯥꯈꯠꯄꯁꯤꯗꯤ
ꯇꯨꯒ ꯈ꯭ꯌꯥꯎ ꯈ꯭ꯌꯥꯎ ꯆꯣꯡꯉꯤꯅꯦ ꯑꯁ ꯇꯨꯒꯁꯦꯀꯣ ꯑꯁ ꯀꯌꯥꯎ ꯀꯥꯎ ꯆꯨꯝꯉꯅꯦ ꯑꯁ ꯑꯅꯤ ꯁꯨꯖꯟꯒ꯭ꯔꯦ ꯍꯥꯏꯕꯗꯨꯗꯒꯤꯀꯣ ꯑꯁ ꯑꯩꯗꯤ ꯀꯃꯥꯏ ꯇꯧꯅꯤꯁꯤꯗꯤ ꯍꯦꯛꯇꯥ ꯂꯩꯐꯝ ꯆꯥꯐꯝ ꯈꯪꯗ꯭ꯔꯦꯀꯣ ꯁꯣꯀꯥꯒꯗꯣ ꯑꯩ ꯃꯋꯥ ꯂꯧꯄꯣꯠꯇꯦꯕꯀꯣ ꯑꯗꯨ ꯑꯁ ꯑꯍꯨꯝꯂꯛꯁꯦ ꯁꯨꯔꯛꯄꯁꯤꯗꯒꯤꯅꯦꯀꯣ ꯑ ꯑꯃꯨꯛ ꯑꯁ ꯀꯩꯅꯣꯒꯤ ꯍꯧꯖꯤꯛ ꯌꯥꯝ ꯂꯥꯡꯕꯁꯤꯗ ꯑꯁ ꯃꯁꯤ ꯁꯣꯏꯗꯒꯤ ꯑꯥꯔꯖꯦꯟꯇꯤꯅꯥꯒꯤ ꯑꯣꯏꯔꯝꯒꯅꯤ ꯈꯜꯂꯦꯕ ꯀꯣ ꯑꯗꯩꯗꯤ ꯌꯦꯡꯒꯦ ꯆꯠꯂꯦꯅꯦ ꯍꯦ ꯀꯥꯟꯁꯤꯗꯅꯦ ꯑꯩꯅ ꯍꯦꯛ ꯆꯠ ꯄꯒꯅꯦ ꯃꯣꯏꯒꯤ ꯇꯤꯚꯤꯗꯣ ꯅꯣ ꯁꯤꯒꯅꯦꯟꯅ ꯇꯧ ꯉꯁꯥꯏꯅ ꯑꯩꯅ ꯆꯤꯗꯤ ꯌꯦꯡꯉꯝ ꯇꯥꯔꯒꯗꯤ ꯑꯥꯔꯖꯦꯟꯇꯤꯅꯥꯖꯦ ꯄꯣꯔꯗꯝꯅꯦ ꯑꯗꯨꯅ ꯑꯩ ꯑꯔꯖꯦꯟꯇꯤꯅꯥꯖꯦ ꯌꯥꯝ ꯀꯥꯍꯟꯅꯤꯡꯉꯦ ꯑꯗꯨꯒꯤ ꯃꯅꯥꯛꯇꯨꯗꯅꯦꯕ ꯑꯈꯣꯏ ꯁꯥꯟꯅꯩꯗꯨꯖꯨ
ꯑꯣ
ꯅꯣ ꯁꯤꯒꯅꯦꯟ‌ ꯇꯧꯊꯣꯛꯈ꯭ꯔꯦꯅꯦ ꯑꯁ ꯑꯩꯖꯦ ꯑꯥ ꯀꯃꯥꯏ ꯇꯧꯅꯤ ꯁꯤꯗꯤ ꯂꯩꯍꯧꯔꯦꯗꯅꯥꯅ ꯈꯜꯂꯤꯅꯦ ꯑꯥꯗꯨꯝ ꯉꯥꯏꯔꯦꯅꯦꯀꯣ ꯇꯤ ꯕꯤ ꯖꯦ ꯁꯦꯝ ꯅꯣꯡꯖꯨ ꯇꯤ ꯕꯤ ꯁꯦꯝꯕꯗꯣ ꯑꯁ ꯑꯗꯨꯝ ꯉꯥꯏ ꯂꯩ ꯉꯥꯏ ꯁꯦꯝꯕꯖꯤ ꯁꯦꯝ ꯃꯥꯅ ꯁꯦꯝꯕꯖꯤ ꯑꯗꯩꯗꯤ ꯑꯃꯨꯛ ꯑꯁ ꯉꯥꯏ ꯉꯝꯃꯛꯇꯗꯅ ꯃꯁꯤꯗꯤ ꯀ꯭ꯋꯥꯃꯨꯛ ꯂꯩꯔꯨꯔꯖꯦꯅ ꯑꯃꯨꯛ ꯀ꯭ꯋꯥꯗꯨ ꯑꯃꯨꯛ ꯂꯩꯔꯨꯔꯦ ꯑꯗꯨꯒ ꯃꯤꯅ ꯕꯣꯟꯒ ꯂꯣꯏ ꯂꯣꯏꯔꯀꯥꯟꯗꯣ ꯑꯗꯨꯒ ꯅꯨꯄꯥꯝꯆꯥ ꯑꯃ ꯅꯣꯡ ꯃꯔꯛꯇꯨꯗ ꯍꯜꯂꯛꯑꯦ ꯑꯁ ꯃꯥꯅ ꯑꯃꯨꯛ ꯀꯩꯅꯣꯒꯤ ꯃꯤꯆꯪ ꯆꯪꯉꯤꯝꯖꯥꯠꯅꯤ ꯆꯪꯉꯤꯖꯥꯠꯅꯤ ꯉꯔꯥꯡꯒꯤ ꯇꯨꯍꯧꯕ ꯃꯤꯗꯣ ꯅꯠꯇꯦ ꯑꯪ ꯏꯖꯤꯞꯀꯤ ꯆꯪꯕꯖꯥꯠꯅꯦꯕꯀꯣ ꯑꯁ ꯃꯣꯏ ꯃꯣꯏ ꯆꯁꯇꯣ ꯌꯥꯗꯦ ꯃꯣꯏ ꯖꯁꯇꯨ ꯌꯥ ꯗꯦ ꯑ ꯃꯣꯏ ꯖ ꯖꯁꯇꯣ ꯑꯁ ꯀꯩꯅꯣꯒꯤ ꯑꯥꯔꯖꯦꯟꯇꯤꯅꯥ ꯃꯤꯆꯪ ꯆꯪꯉꯦ ꯑꯁ ꯃꯣꯏ ꯖꯁ ꯁꯨꯛꯌꯥ ꯌꯥꯗꯦ ꯇꯧꯔꯦꯅꯦ ꯑꯣ ꯑꯣ ꯐꯔꯦꯗ ꯀꯥꯕꯨ‌ ꯀꯥꯔꯗꯤ ꯌꯥꯔꯦꯅ‌‌ ꯑꯩꯖꯦ ꯑꯃꯨꯛ ꯑꯁ ꯑꯔꯖꯦꯟꯇꯤꯅꯥ ꯂꯩꯍꯧꯔꯗꯤ ꯑ ꯀꯩꯅꫭ ꯅꯣꯏꯒꯤ ꯍꯂꯥꯟ ꯍꯥꯏꯕꯗꯣ
ꯑꯩꯅ ꯅꯍꯥꯟ ꯍꯥꯏꯒꯦ ꯇꯧꯔꯒ ꯈꯪꯗꯕꯗꯣ ꯍꯜꯂꯥꯟꯅ ꯑꯃ ꯑꯥꯎ ꯃꯥꯒꯤ ꯕꯣꯟ ꯈꯨꯆꯟꯗꯣ ꯉꯥꯎꯔꯤꯅꯦꯕ ꯀꯣ ꯍꯧꯖꯤꯛꯁꯦ ꯑꯁ ꯑꯗꯨ ꯑꫭꯏꯗꯤ ꯑꯩꯗꯤ ꯍꯂꯥꯟꯗ ꯑꯃꯨꯛ ꯆꯪ ꯇꯥꯃꯤ ꯑꯩ ꯎꯄꯥꯏ ꯂꯩꯇ꯭ꯔꯗꯤ ꯈꯜꯂꯦ ꯑꯗꯨꯒ ꯑ ꯃꯔꯤ ꯃꯔꯤ ꯍꯥꯟꯅꯔꯒ ꯑꯁ ꯃꯣꯏ ꯍꯥꯏꯅꯤ ꯇꯨꯒ ꯈ꯭ꯌꯥꯎ ꯈ꯭ꯌꯥꯎ ꯆꯨꯡꯉꯤ
ꯆꯠꯂꯤꯕ ꯃꯤꯗꯨꯕꯨꯗꯤ ꯀꯩꯅꯣꯒꯤ ꯃꯤꯆꯪꯉꯥꯛ ꯑꯣꯏꯔꯦꯗꯅ ꯑꯗꯩꯗ ꯑꯁ ꯂꯩꯍꯧꯔꯗꯤ ꯑꯁ ꯂꯩꯍꯧꯔꯗꯤꯅꯅꯦ ꯃꯣꯏꯅ ꯍꯦꯟꯅ ꯃꯨꯍꯤꯟꯒ ꯗꯪ ꯗꯪ ꯆꯣꯡꯉꯤꯌꯦ ꯑꯗꯨꯒ ꯃꯤꯅꯤꯠ ꯇꯔꯥꯗꯪ ꯉꯥꯏ ꯔꯀꯥꯟꯗ ꯍꯥꯏꯕ꯭ꯔꯣ
ꯍꯣ‌ ꯍꯣ ꯍꯣꯏ
ꯇꯔꯥꯗꯪ ꯉꯥꯏꯔꯀꯥꯟꯗ ꯆꯟꯖꯟꯕꯒ ꯑꯗꯨꯝꯃꯥꯏ ꯇꯧꯔꯒ ꯑꯁ
ꯑꯍꯨꯝ ꯁꯠ ꯁꯠ ꯍꯟꯗꯣꯔꯛꯏ
ꯑꯥ ꯑꯗꯨꯗ ꯑꯩꯅ ꯀꯩꯅꯣꯗꯤ ꯆꯟꯕ꯭ꯔꯣꯅ ꯍꯥꯏꯕ ꯑꯩꯈꯣꯏꯅ ꯆꯜꯍꯟꯅꯤꯡꯉꯤꯕ ꯃꯤꯗꯨꯗꯤ ꯍꯥꯏ ꯃꯥꯅ ꯒꯣꯜ ꯑꯃ ꯆꯜꯂꯦꯅ ꯍꯥꯏꯔꯦ ꯑꯁ ꯐꯔꯦꯗ ꯆꯪꯕꯨ ꯆꯪꯉꯗꯤꯅ
ꯆꯟꯕꯅꯦ ꯆꯟꯕꯅꯦ ꯃꯦꯁꯤꯖꯨ ꯑꯃ ꯆꯟꯒꯤꯕꯅꯦ
ꯑꯗꯨꯒꯅꯦ ꯑꯁ ꯑꯗꯨꯗꯤ ꯑ ꯍꯂꯥꯟꯒ ꯑꯃꯨꯛ ꯇꯥꯔꯛꯑꯗꯤ ꯍꯌꯦꯡ ꯀꯝꯃꯥꯏ ꯇꯧꯅꯤ
ꯍꯤ ꯍꯤ ꯍꯥꯍꯥ ꯃꯊꯥ ꯑꯃꯨꯛ ꯁꯥꯒꯠꯄꯤꯗꯣ
ꯅꯨꯡꯁꯤꯕꯗꯤ ꯑꯅꯤꯃꯛ ꯂꯣꯢ ꯅꯨꯡꯁꯤꯔꯦ ꯑꯗꯨꯒ ꯀꯃꯥꯏꯅ ꯇꯧꯅꯤ ꯆꯗꯨ ꯍꯂꯥꯟ ꯍꯥꯏꯕꯗꯨꯗꯤ ꯑꯉꯥꯡꯅꯤꯗ ꯃꯥꯗꯤ ꯃꯇꯝꯗꯨ ꯗꯥ ꯃꯥ ꯂꯩꯔꯤ ꯆꯍꯤ ꯀꯨꯟꯃꯔꯤ ꯍꯥꯏꯕꯔ ꯀꯅꯣꯗꯪ ꯉꯥꯏꯔꯤ ꯍꯥꯏꯅꯦ ꯑꯗꯨꯗ ꯑꯗꯨꯗꯤ ꯃꯥꯏꯗꯤ ꯆꯍꯤꯗꯣ ꯑ ꯅꯤꯝꯐꯨ ꯃꯥꯊꯣꯏꯐꯧ ꯁꯥꯟꯅꯩ ꯅꯠꯇ꯭ꯔꯣ ꯑꯗꯩꯗ ꯃꯤꯁꯤꯗꯤ ꯍꯟꯗꯛꯅꯕꯨ ꯂꯣꯏꯔꯝꯃꯅꯤ ꯃꯥꯅꯤ ꯍꯟꯗꯛ ꯆꯍꯤ ꯅꯤꯐꯨ ꯍꯥꯏꯕꯔ ꯀꯩꯅꯣꯝ ꯍꯥꯏꯗꯥꯢꯅꯦ
ꯃꯥ ꯆꯍꯤ ꯅꯤꯐꯨꯃꯨꯛꯇꯤ ꯑꯣꯏꯔꯝꯃꯣꯏ ꯀꯨꯟꯊ꯭ꯔꯥ ꯅꯤꯄꯥꯟ ꯃꯥꯢ
ꯑꯣꯑꯣ ꯑꯗꯨꯏꯇꯥꯗꯤ ꯑꯁ ꯃꯥꯅ ꯑꯃꯨꯛ ꯃꯊꯪꯒꯤꯗ ꯍꯌꯦꯡ ꯃꯤꯁꯤꯅ ꯇꯨꯊꯈ꯭ꯔꯀꯥꯟꯗ ꯃꯥꯏ ꯃꯤꯆꯪ ꯑꯃꯨꯛ ꯆꯪꯕ ꯍꯥꯏ ꯑꯗꯨꯅꯤ ꯕꯤꯀꯔꯤꯗꯤ ꯑꯗꯨꯝ ꯈꯜꯂꯤ ꯄꯣꯠꯅꯤ ꯀꯩꯁꯨ ꯅꯠꯇꯕꯗ
ꯑ ꯃꯣꯏ ꯀꯩꯅꯣꯅ ꯏꯁꯄꯦꯟ ꯀꯨꯨꯝꯕ ꯐ꯭ꯔꯥꯟꯁꯀꯨꯝꯕꯅ ꯂꯧꯗꯧ ꯃꯥꯜꯂꯦ ꯍꯥꯏꯅꯤ ꯃꯌꯥꯝ ꯐꯖꯩꯌꯦꯅ
ꯃꯃꯥꯡ ꯆꯍꯤ ꯑꯔꯖꯦꯟꯇꯤꯅ ꯂꯧꯔꯤ ꯅꯠꯇ꯭ꯔꯣ
ꯎꯝ
ꯑꯣ ꯑꯥꯔꯖꯦꯟꯇꯤꯅꯥꯒꯤ ꯍꯟꯗꯛꯇꯤ ꯎꯍꯧꯗ꯭ꯔꯦꯅꯦ ꯑꯩꯗꯤ ꯗꯥꯎꯁꯦ ꯌꯥꯔꯣꯏ ꯈꯟꯕꯗ ꯃꯤꯆꯪ ꯆꯪꯅꯤꯡꯕꯒꯤ ꯆꯥꯡꯗꯣ ꯑꯩꯅ
ꯉꯅꯨ ꯉꯅꯨ ꯑꯁꯤꯕ ꯍꯦꯛ ꯆꯥꯁꯤꯟꯂꯨꯗꯅ
ꯍ ꯍꯣꯏ ꯏꯔꯦꯅ ꯐꯝꯕ ꯌꯦꯡꯖꯒꯗꯕꯗꯣ ꯑꯩ ꯌꯥꯔꯔꯣꯏ ꯈꯪꯗꯅꯅꯦꯀꯣ ꯑꯩ ꯊꯩꯗꯣꯛ ꯊꯩꯖꯤꯟꯒ ꯇꯧꯖꯩ ꯄꯣꯠꯅꯦ ꯑꯗꯣ ꯑꯃꯨ ꯗꯥꯎꯗꯤ ꯑꯗꯨꯝ ꯌꯥꯗꯦꯅ ꯑꯩꯅ ꯅꯨꯡꯇꯤꯒꯤ ꯍꯪꯗꯣꯏꯅꯦꯕ ꯀ꯭ꯂꯞꯇꯕꯨꯗꯤ ꯀꯥꯞ ꯅꯨꯄꯥ ꯉꯥꯛꯇꯅ ꯌꯥꯝ ꯌꯦꯡꯉꯦꯕ ꯅꯨꯄꯤꯒꯩꯅ ꯑꯩꯈꯣꯏ ꯃꯅꯥꯛꯀꯤ ꯗꯨꯀꯥꯟꯒꯤꯗꯣ ꯑꯗꯨꯗꯩꯗ ꯀꯥꯞꯄꯒ ꯍꯦꯛ ꯍꯦꯛ ꯌꯦꯡꯕꯅꯦꯕ ꯑꯗꯩꯗ ꯑꯁ ꯑꯩꯅ ꯍꯂꯥꯜꯗꯨꯅ ꯍꯂꯥꯜ ꯍꯥꯏꯗꯨꯅ ꯑꯃꯨꯛ ꯀꯩꯗꯧꯉꯩ ꯑꯃꯨꯛ ꯂꯩꯗꯣꯢ ꯂꯩꯗꯣꯢ ꯖꯠꯅꯣ ꯈꯪꯗꯦꯕ ꯃꯥꯅ ꯅꯣꯔꯋꯦ ꯍꯥꯏꯕ ꯅꯠꯇ꯭ꯔꯣ ꯑꯅꯤꯁꯦ ꯑꯁ ꯑꯗꯒꯤ ꯑꯃꯅ ꯕꯥꯞꯄꯤꯌꯦ
ꯀꯩꯅꯣ ꯑꯣ ꯃꯣꯏ ꯇꯤꯝꯗꯨꯅ ꯀꯔꯤꯅꯣ ꯑꯩꯗꯤ ꯐꯨꯠꯕꯣꯜꯒꯗꯤ ꯌꯥꯝ ꯈꯪꯕꯗꯤ ꯑꯣꯏꯗꯦꯗ
ꯐ꯭ꯔꯥꯟꯁꯀꯤꯗꯣ ꯕꯥꯞꯄꯦꯌꯦ ꯕꯥꯞꯄꯦꯌꯦꯒ ꯃꯣꯏ ꯑꯍꯨꯝꯁꯤꯅꯦꯕ
ꯑ
ꯕꯥꯞꯄꯦꯌꯦ ꯗꯨꯁꯨ ꯌꯥꯝ ꯅꯨꯡꯁꯤꯅꯦ ꯃꯁꯛꯇꯣ ꯑꯥ ꯑꯗꯨꯖꯨ ꯃꯁꯛꯇꯨꯗꯤ ꯅꯨꯡꯁꯤ ꯑꯗꯨꯕꯨ
ꯍꯣꯏꯗꯣ ꯅꯣꯏꯗꯤ ꯉꯔꯥꯡ ꯐꯨꯠ ꯕꯣꯜ ꯌꯦꯡꯉꯨꯔ ꯁꯥꯎꯕꯁꯤ ꯁꯥꯎꯕꯁꯤ ꯀꯩꯅꯣꯗꯣ ꯌꯥꯗꯦ ꯈꯣꯠꯇꯦ ꯃꯤ ꯆꯪ ꯆꯪꯉꯤꯕꯨ ꯍꯥꯏꯗꯅ ꯑꯝꯇꯣꯏꯕꯨ ꯂꯣꯏꯔꯦ
ꯑꯥ ꯖꯁꯅꯤ ꯀꯥꯏꯅ ꯃꯤꯆꯪ ꯆꯪꯉꯤ- ꯈꯣꯠꯂꯤ ꯍꯥꯖ ꯈꯪꯗꯦ ꯃꯥꯖꯨ ꯌꯥꯝ ꯍꯥꯏꯕꯅꯦ ꯑꯥ ꯃꯤꯅ ꯀꯩꯅꯣ ꯇꯧꯕꯗꯨꯅ ꯄꯤꯗꯦ ꯑꯗꯨꯒ ꯀꯥꯠ ꯊꯠꯇꯦ ꯑꯗꯨꯒ ꯃꯣꯏꯅ ꯇꯧꯔꯀꯥꯟꯗꯅ ꯁꯠꯄꯒ ꯑꯁ ꯈꯪꯗꯦ ꯌꯥꯝ ꯁꯥꯎꯒꯤꯝꯅꯤ
ꯌꯥꯝ ꯅꯣꯛꯅꯤꯡꯉꯦ ꯑꯗꯨꯅꯦ ꯑꯩꯅ ꯄꯨꯔꯥ ꯃꯤ ꯂꯝꯗ ꯁꯥꯟꯅꯕꯖꯤꯗꯗ ꯁ꯭ꯋꯥꯗꯖꯤꯗ ꯑꯃꯨꯛꯇꯣꯢꯒꯤ ꯊꯤꯅꯔꯦ
ꯎꯝ ꯏꯁꯇꯦꯇꯁꯀꯗꯤꯀꯣ ꯅꯦꯅꯦ ꯑꯥꯁ ꯂꯣꯏꯖꯥꯠꯅꯤꯍꯦ ꯑꯍꯥꯟꯕꯗ ꯃꯦꯁꯤꯗꯣ ꯑꯩꯈꯣꯏꯒꯤ ꯁꯦꯀꯦꯟ ꯀꯩꯅꯣ ꯑꯥꯝ ꯀꯥꯗꯧ ꯃꯥꯟꯁꯤꯜꯂꯛꯇ꯭ꯔꯕ ꯍꯥꯏꯇꯥꯔꯦ ꯀꯨꯏꯁꯜꯂꯛꯇ꯭ꯔꯕꯅꯤꯅ ꯄꯨꯡ ꯍꯥꯡꯗꯣꯛꯄ ꯉꯝꯃꯔꯣꯏ ꯄꯥꯈꯠꯂꯛꯑꯥꯕ ꯑꯗꯣ ꯔꯣꯅꯥꯜꯗꯣ ꯐꯦꯟꯈꯩꯁꯤꯅ ꯈꯪꯕ ꯑꯥꯁ ꯍꯦꯔꯣ ꯍꯦꯔꯣꯒꯤꯗꯤ ꯂꯥꯠꯁꯇꯥ ꯀꯥꯏꯅ ꯎꯁꯤꯠꯄꯨ ꯎꯁꯤꯠꯇꯕꯑꯣ ꯑꯗꯩꯗꯤ ꯑꯥ ꯍꯧꯖꯤꯛ ꯆꯟꯒꯤꯕ ꯕꯣꯜꯗꯨꯁꯨꯨ ꯍꯥ ꯒꯣꯜ ꯒꯣꯜ ꯅꯠꯇꯦ ꯍꯥꯏꯔꯣꯅꯦ ꯍꯥ ꯏꯁꯇꯦꯇꯁ ꯁꯤꯗ ꯑꯃꯨꯛꯇꯣꯢꯕꯂꯣꯏꯔꯕ ꯑꯗꯨꯒ ꯉꯥꯏꯍꯛ ꯂꯩꯔꯒ ꯑꯃꯨꯛ ꯍꯟꯇꯣꯛꯈ꯭ꯔꯦꯗꯅ ꯀꯣ ꯍꯟꯇꯣꯛꯄꯗꯨꯗ ꯏꯁꯇꯦꯇꯁ ꯊꯝꯃꯝꯕꯒꯩꯗꯨ ꯂꯣꯏ ꯀꯊꯠꯈꯤꯕꯅꯦ ꯅꯣꯛꯅꯤꯡꯕꯅꯤꯗ ꯇꯧꯅꯔꯤꯖꯦ ꯖꯥꯠ-ꯖꯥꯠꯅꯤꯀꯣꯅ ꯈꯜꯂꯦ
ꯑꯗꯨꯒ ꯑꯉꯥꯡꯒꯩꯗꯅꯦꯀꯣ ꯍꯦꯔꯣꯒꯤꯗꯤ ꯂꯥꯁꯇ-ꯍꯦꯔꯣꯒꯤꯗꯤ ꯂꯥꯁꯇ ꯑꯗꯨꯒꯤ ꯏꯁꯇꯦꯇꯁ ꯃꯌꯥꯝ ꯑꯗꯨ ꯌꯦꯡꯉꯝꯒꯅꯦꯕꯀꯣ ꯀꯔꯤꯝ ꯀꯔꯦꯝ-ꯀꯊꯥꯏꯗꯕꯗꯨꯒꯤ ꯑꯗꯨꯒ ꯑꯥꯁ ꯍꯦꯔꯣꯒꯤꯗꯤ ꯂꯥꯁꯇ ꯍꯦꯔꯣꯒꯤꯗꯤ ꯂꯥꯁ ꯇꯧꯗꯅꯥ ꯂꯥꯎ ꯂꯩꯀꯣ ꯁꯣꯝꯗ ꯑꯩꯈꯣꯏꯅ ꯑꯥ ꯃꯤꯒꯤ ꯇꯤꯚꯤ ꯌꯥꯗꯕꯗꯣ ꯁꯪꯂꯩꯔꯤꯕ ꯇꯪ ꯌꯦꯡꯅꯤꯡꯕꯩ ꯃꯌꯥꯏꯅ ꯈꯨꯅꯧꯔꯣꯝꯗꯖꯨ ꯍꯦꯛꯇ ꯌꯥꯝ ꯂꯣꯏꯔꯝꯗꯥꯏꯗ ꯌꯥ ꯌꯥ ꯌꯥꯝ ꯂꯥꯡ ꯈꯠꯂꯛ ꯑꯦꯕ ꯁꯣꯟꯗꯗꯤ ꯁꯤꯒꯤꯅꯦꯜ ꯌꯥꯗ꯭ꯔꯕꯅꯤꯅ ꯌꯦꯡꯗꯤ ꯌꯦꯡꯗ꯭ꯔꯕ ꯑꯥꯁ ꯑꯩꯅ ꯈꯟꯂꯦ ꯑꯣ ꯀꯥꯗꯤ- ꯀꯥꯔꯝꯃꯅꯤꯍꯦ ꯑꯌꯥꯝꯕꯅ ꯑꯗꯨꯝ ꯃꯦꯁꯤꯗ ꯂꯩꯅꯕ ꯉꯥꯛꯇꯅꯤꯅ ꯀꯥꯗꯤ ꯀꯥꯔꯝꯃꯅꯤꯍꯦ ꯈꯜꯂꯤ ꯑꯗꯨꯃꯥꯏꯗꯧ ꯀꯥꯔꯝꯃꯦ ꯑꯩ
ꯑꯈꯣꯏ ꯏꯕꯨꯡꯉꯣꯗꯨꯒ ꯗꯨꯡꯕꯒꯗꯤ ꯁꯥꯎꯔꯤꯑꯦ
ꯑꯣꯑꯣ ꯃꯣꯏꯅꯤ ꯀꯩꯅꯣ ꯔꯣꯅꯜꯗꯣꯢ ꯃꯤꯆꯪ-ꯆꯪꯏꯕ
ꯍꯩꯃ ꯃꯤꯆꯪꯕꯨꯗꯤ ꯅꯠꯇꯦꯕ ꯑꯩ ꯈꯪꯗꯦ ꯀꯔꯤꯅꯣ ꯍꯣꯏ ꯕꯝꯕꯝꯕꯨꯗꯤ ꯔꯣꯅꯥꯜꯗꯣ ꯐꯦꯟꯅꯤ
ꯑꯣꯑꯣ
ꯃꯥ ꯃꯇꯣꯝꯇꯥ ꯃꯥ ꯍꯥꯏꯅꯦ ꯃꯥꯖꯦ ꯔꯣꯅꯥꯜꯗꯣ ꯃꯥꯟꯕꯅꯦꯌꯦ